ꯇꯥꯔꯦ ꯇꯥꯔꯦ
ꯑꯣ ꯆꯥꯛꯆꯥ ꯇꯣꯛꯑꯕꫭ
ꯇꫭꯑꯦ
ꯑꯣ ꯑꯩꯁꯨ ꯆꯥꯛ ꯆꯥꯊꯣꯛꯎꯔꯏꯅꯦ ꯆꯥꯛ ꯆꯥꯗꯕꯤ ꯂꯩ ꯉꯁꯥꯏꯈꯩ ꯀꯩꯅꯣꯝ ꯀꯟꯅ ꯆꯥꯔꯤꯃ ꯀꯩꯅꯣꯝ ꯀꯥꯟ ꯆꯥꯔꯤꯕ꯭ꯔꯥ ꯀꯩꯅꯣ
ꯍꯝ
ꯑ ꯀꯩ ꯁꯥꯏꯔꯤꯒꯦ ꯅꯪ ꯆꯦꯔꯪꯗꫭ ꯂꫭꯏꯔꯦꯍꯥꯏꯁꯤꯅꯤ
ꯀꯩ ꯋꯥꯔꯤꯅꫭ ꯉꯁꯥꯏ ꯇꯠꯈꯤꯕꯗꯨꯕꯣ ꯅꯪꯅ ꯑꯣ ꯑꯩ ꯃꯊꯪꯒꯤꯗ ꯂꯤꯔꯣ ꯍꯥꯏꯕꯗꯣ ꯀꯩꯅꫭ ꯑꯩꯅ
ꯀꯩꯅꯣꯗꯣ ꯀꯩꯅꯣꯗꯣ ꯊꯣꯏꯊꯣꯏ ꯑꯦꯗꯚꯦꯟꯆꯔ ꯄꯥꯔꯛꯇꯣ ꯑꯗꯨꯗꯒꯤ ꯍꯣꯟꯇꯦ ꯇꯦꯠ ꯍꯥꯎꯁ ꯂꯩꯕꯗꯣ
ꯎꯝ
ꯑꯗꯨꯒꯤ ꯋꯥꯔꯤꯗꯨꯅꯤꯗ ꯑꯩ ꯆꯠꯂꯨꯔꯦꯕꯀꯣ ꯑꯗꯨꯒꯤꯗꯣ ꯑꯇꯩꯗꯤ ꯌꯥꯝ ꯀ ꯅꯨꯡꯉꯥꯏꯕ ꯑꯝꯇ ꯑꯣꯏꯗꯦ ꯃꯣꯏ ꯊ꯭ꯔꯤ ꯗꯤꯒ ꯇꯧꯕꯗꯣ ꯀꯩꯁꯨ ꯌꯥꯝ ꯊ꯭ꯔꯤ ꯗꯤ ꯃꯥꯟꯗꯦ ꯁꯤꯃꯥ ꯍꯣꯜꯗ ꯃꯝꯍꯜꯂꯒ ꯒ ꯃꯣꯏꯒꯤ ꯐꯝꯗꯅꯕ ꯁꯤꯠꯇꯣ ꯈꯔ ꯀꯗꯛ ꯀꯗꯛ ꯄꯗꯛ ꯅꯤꯛꯑꯒ ꯑꯗꯨꯝ ꯇꯧꯕ ꯐꯠꯇꯅꯦꯕ ꯑꯗꯣ ꯃꯣꯏ ꯏꯁꯤꯡꯒꯨꯝꯕ ꯄꯥꯛ ꯁꯥꯟꯅꯕꯒꯤꯕꯨꯗꯤ ꯌꯥꯝ ꯑꯗꯨꯝ ꯆꯠꯅꯕꯅꯦꯕꯀꯣ ꯑꯗꯨ ꯄꯥꯛ ꯇꯧꯕ ꯍꯥꯏ ꯑꯗꯨꯝ ꯍꯥꯄꯦꯟ ꯑꯃꯨꯛ ꯍꯣꯡꯗꯣꯛꯅꯤ ꯗ꯭ꯔꯦꯁ ꯑꯃꯨꯛ ꯍꯣꯡꯗꯣꯛꯅꯤ ꯑꯃꯨꯛ ꯌꯥꯝ ꯖꯟꯖꯥꯟꯅꯤꯗꯅ
ꯎꯝ
ꯑꯗꯣ ꯂꯨꯄꯥ ꯆꯍꯨꯝ ꯂꯧꯋꯦꯕ ꯆꯪꯕꯒꯤ ꯂꯨꯄꯥ ꯆꯍꯨꯝ ꯂꯧꯕꯁꯦ ꯃꯣꯏ ꯀꯩ ꯇꯔꯨꯛꯂ ꯇꯔꯦꯠꯂ ꯁꯨꯕꯅꯤꯅꯦ ꯃꯣꯏ ꯁꯥꯟꯅꯐꯝꯗꯣ ꯑꯉꯥꯡ ꯃꯆꯥꯒꯤ ꯁꯥꯟꯅꯕꯝ ꯑꯗꯒꯤ ꯏꯁꯤꯡ ꯆꯥꯏꯈꯠꯂꯒ ꯂꯩꯕ ꯕꯨꯠꯀꯤꯗꯨꯃ ꯂꯩꯔꯦꯗꯅ ꯊ꯭ꯔꯤ ꯗꯤꯒꯤ ꯗꯨꯃ ꯂꯩꯔꯦꯗꯅ ꯑꯗꯒꯤ ꯏꯁꯤꯡ ꯀꯩꯅꯣꯗꯨꯃ ꯂꯩꯔꯦꯗꯅ ꯑꯗ ꯒꯤ ꯑꯉꯥꯡꯒꯤ ꯃꯊꯛꯇꯒꯤ ꯀꯥꯈꯠꯂꯒ ꯖꯤꯔ ꯅꯥꯟꯊꯅꯕꯗꯣ ꯑꯗꯨꯃ ꯂꯩꯔꯦ ꯑꯗꯨꯒ ꯀꯥꯔ ꯀꯥꯔꯗꯣ ꯊꯣꯝꯖꯠꯅꯕꯗꯣ ꯊꯧꯔ ꯊꯧꯔꯒ ꯀꯥꯔꯠ ꯃꯆꯥ ꯑꯃ ꯊꯧꯔ ꯊꯧꯔꯒ ꯊꯣꯝꯗꯠꯅꯕꯗꯣ ꯑꯃ ꯂꯩꯕꯅꯦ ꯑꯗꯨꯗꯨꯃ ꯂꯩꯔꯦ ꯑꯗꯨꯒ ꯕꯨꯜ ꯑꯃ ꯀꯩꯅꯣ ꯑꯃ ꯁꯜꯂ ꯏꯔꯣꯏꯔ ꯑꯃ ꯈꯤꯜꯂ ꯊꯝꯃꯒ ꯃꯊ ꯇ ꯇꯣꯡꯉꯒ ꯃꯤꯗꯣ ꯀꯣꯇꯣꯛ ꯀꯣꯇꯣꯛ ꯉꯝꯉꯒ ꯃꯈꯥ ꯇꯥꯍꯟꯕꯗꯣ ꯑꯥ ꯑꯗꯨꯗꯨꯒ ꯂꯩꯌꯦꯕ ꯑꯗꯨꯗꯤ ꯏꯀꯥꯏꯗꯅ ꯇꯣꯡꯉꯛꯇ꯭ꯔꯦ ꯃꯤ ꯃꯃꯥꯡꯗꯨꯗ ꯍꯥꯏꯗꯤ ꯑꯩꯈꯣꯏ ꯁꯨꯝ ꯑꯩꯈꯣꯏ ꯃꯌꯥꯝ ꯋꯥꯊꯤ ꯋꯥꯔꯦꯝ ꯇꯧꯔꯒ ꯆꯠꯄ ꯑꯣꯏꯔꯒꯗꯤ ꯇꯣꯡꯕꯗꯣ ꯏꯀꯥꯏꯔꯣꯏꯗꯕ ꯑꯩꯒ ꯅꯨꯄꯥꯗꯪ ꯆꯠꯂꯦ ꯑꯗꯣ ꯇꯟꯅꯅ ꯑꯗꯨꯝ ꯇꯣꯡꯉꯛꯇ꯭ꯔꯦ ꯑꯗꯨ ꯕꯨꯠꯀꯤꯗꯣ ꯆꯪꯁꯦꯅꯅꯦ ꯆꯪꯉ ꯅ‌ꯣꯛꯅꯤꯡꯉꯦ ꯅꯤꯡꯁꯪꯉꯒ ꯀꯤꯕ ꯅꯠꯇ ꯇꯦꯕ ꯑꯩ ꯍꯥꯏꯔꯛꯀꯦꯕ ꯁꯨꯛꯆꯪ ꯆꯪꯗꯕꯤ ꯍꯜꯂꯛꯇꯣꯏꯅꯦꯕ ꯑꯩꯈꯣꯏ ꯅꯤꯡꯁꯤꯡ ꯃꯤ ꯆꯪꯅꯕꯁꯤꯗ ꯆꯪꯅꯤꯡꯉꯦꯕ ꯑꯗꯨꯁꯨ ꯊꯋ‌ꯣꯏꯀꯤ ꯑꯗꯨꯁꯨ ꯆꯪꯅꯤꯡꯕꯩ ꯆꯠ ꯆꯠꯂꯤꯅꯦꯕꯀꯣ ꯑꯗꯨꯗꯨꯒ ꯍꯦꯛ ꯀꯩꯅꯣ ꯇꯧꯔꯒ ꯑꯩꯈꯣꯏ ꯃꯃꯥꯡꯗ ꯆꯪꯈꯤꯕ ꯃꯤꯁꯦ ꯅꯨꯄꯤꯅꯒ ꯅꯠꯇꯦꯀꯣ ꯂꯥꯎꯔꯛꯏꯖ‌ꯦ ꯅꯨꯄꯥꯅꯦꯕ ꯂꯥꯎꯔꯛꯏꯖ‌ꯦ ꯁꯨꯠꯇ ꯂꯥꯎꯔꯛꯄ ꯑꯥ ꯇꯧꯔ ꯂꯥꯎꯔꯛꯄꯗꯩ ꯑꯁ ꯑꯁꯤꯗꯤ ꯌꯥꯝ ꯇꯜꯂꯦ ꯀꯤꯔꯝꯗꯣꯏ ꯃꯥꯜꯂꯦꯅ ꯍꯣ ꯍꯣ ꯍꯣꯏ ꯍꯣ ꯍꯣꯏ ꯑꯗꯨꯗꯨꯒꯤ ꯃꯣꯏꯒꯤ ꯅꯨꯄꯥ ꯑꯝꯒ ꯅꯨꯄꯤ ꯑꯃ ꯆꯪꯈꯤꯕꯅꯦꯕ ꯑꯣ ꯈꯪꯕꯩ ꯂꯥꯎꯔꯛꯄꯗꯣ ꯑꯩꯅ ꯑꯁ ꯁꯤꯗꯤ ꯑꯩꯈꯣꯏ ꯉꯝꯗꯣꯏꯔꯥ ꯀꯥꯏꯅ ꯈꯜꯂꯒ ꯇꯤꯛꯀꯦꯠꯇꯤ ꯀꯩꯅꯣ ꯇꯧꯔꯕꯅꯤꯅ ꯆꯪꯉꯒꯦꯅ ꯑꯩꯈꯣꯏꯁꯦ ꯔꯦꯗꯤ ꯂꯩꯔꯦꯕꯀꯣ ꯍꯦꯛ ꯊꯣꯡ ꯍꯥꯡꯗꯣꯛꯑꯦ ꯍꯦꯛ ꯊꯥꯖꯤꯟꯕꯒꯅ‌ꯦ ꯈꯪꯉꯕ
ꯎꯝ
ꯑꯩꯈꯣꯏ ꯁꯥꯏꯁꯤꯅ ꯀꯩ ꯍꯥꯏꯔꯛꯏ ꯈꯪꯕ꯭ꯔꯥ ꯑꯁ ꯑꯩ ꯁꯤꯗꯤ ꯍꯩꯅꯗꯦ‌‌ꯍ‌ꯦ ꯃꯥꯅ ꯑꯣꯏꯅ ꯑꯩꯅ ꯅꯠꯇꯕꯤꯗ ꯃꯥ ꯃꯥꯅ ꯑꯣꯏꯅ ꯑꯦ ꯁꯤꯗꯤ ꯍꯥꯏꯅꯩ ꯑꯩꯅ ꯍꯥꯏꯗꯤ ꯃꯥꯅ ꯈꯤꯇꯪ ꯊꯧꯅꯥ ꯐꯔꯗꯤ ꯑꯩꯖ‌ꯣ ꯀꯤꯕꯗꯣ ꯈꯔ ꯐꯔꯒ ꯆ ꯆꯪꯗꯧꯕ ꯕꯨꯠꯀꯤꯗ‌ꯣ ꯌꯦꯡꯕꯗꯣ ꯑꯗꯨꯅ ꯑꯁ ꯑꯩ ꯁꯤꯗꯤ ꯍꯩꯅꯗꯦꯍ‌ꯦ ꯍꯥꯏꯔꯛꯑꯦꯀꯣ ꯉꯝꯃꯔꯣꯏ ꯑꯩꯁꯨ ꯅꯪ ꯍꯩꯅꯗ꯭ꯔꯕꯅꯤꯅ ꯊꯣꯛꯑꯁꯦ ꯍꯥꯏ ꯑꯩꯖꯨ ꯀꯤꯖꯩꯅꯦꯕ ꯑꯗꯨꯗꯨꯒ ꯊ‌ꯣꯝ ꯊꯣꯡ ꯊꯤꯜꯂꯛꯑꯦ ꯉꯁꯥꯏꯒꯤ ꯊ‌ꯣꯡ ꯊꯤꯟ ꯊ‌ꯣꯡ ꯒꯌ ꯒ‌ꯦꯝ ꯊꯣꯡꯗ ꯂꯩꯍꯧꯕ ꯃꯣꯏ ꯀꯩꯅꯣꯗꯣ ꯅꯨꯄꯥꯔ ꯑꯣ ꯅꯨꯄꯤ ꯑꯣꯏꯔ ꯃꯥꯜꯂꯦ ꯑꯗꯨꯒ ꯑꯩꯈꯣꯏ ꯊꯣꯛꯂꯛꯑꯒꯦ ꯆꯪꯕ ꯉꯝꯃꯔꯣꯏ ꯀꯤꯖꯔꯦ ꯁꯤꯅꯦꯕ ꯈꯪꯕ꯭ꯔꯥ ꯊ‌ꯣꯛꯂꯛꯑꯦ ꯉꯥꯍꯥꯛ ꯑꯃꯨꯛ ꯂ‌ꯦꯞꯄꯦ ꯑꯩꯈꯣꯏꯁꯦ ꯑꯗ꯭ꯋꯥꯏꯗ ꯑꯗꯣ ꯃꯤꯁꯦ ꯃꯊꯪ ꯃꯊꯪ ꯁꯨꯝ ꯆꯪꯈꯤꯕꯁ ꯑꯃꯨꯛ ꯆꯪꯅꯤꯡꯉꯛꯑꯦꯅꯦ ꯑꯗꯣ ꯑꯩꯈꯣꯏꯅ ꯃꯣꯏ ꯑꯁꯤ ꯆꯪꯃꯤꯟꯅꯩꯁꯤꯗ ꯆꯪꯕ ꯌꯥꯔꯣꯏꯗ꯭ꯔꯥ ꯁꯤꯅꯦꯕ ꯌꯥꯔꯣꯏꯌꯦ ꯑꯗꯨꯗꯤ ꯍꯥꯏꯔꯦꯑꯦꯕꯀꯣ ꯃꯣꯏꯅ ꯑꯨꯛꯇꯪꯒ ꯆꯪꯉꯨꯁꯤ ꯂꯥꯛꯑꯣ ꯍꯥꯏꯔꯒ ꯑꯩꯈꯣꯏꯅꯤꯁꯤꯦꯡ ꯆꯪꯉꯦꯕ ꯑꯃꯨꯛꯀ ꯑꯁ ꯑꯝ ꯆꯪꯅꯤꯡꯉꯦ ꯌꯥꯝꯅ ꯆꯪꯉꯨꯔꯒꯦ ꯍꯥꯏꯔꯒ ꯆꯪꯉꯒꯅꯦ ꯑꯃꯨꯛ ꯏꯁ꯭ꯀꯦꯜꯂ‌ꯦꯇꯜ ꯑꯃꯨꯛ ꯈꯤꯜ ꯂꯩꯔꯝꯕꯗꯨꯗꯅꯦ ꯑꯁ ꯌꯥꯔꯦꯗ ꯇꯣꯛꯑꯁꯦ ꯉꯝꯃꯔꯣꯏ ꯁꯤꯗꯤ ꯍꯥꯏꯔ ꯑꯗꯨꯝ ꯍꯟꯗꯣꯛꯑ ꯊꯣꯛꯂꯛꯑꯦ ꯆꯪ ꯆꯪꯅꯤꯡ ꯆꯠ ꯍꯣꯏ ꯑꯗꯨꯅ ꯑꯩꯈꯣꯏꯅꯤ ꯈꯛꯇꯪ ꯆꯠꯄꯒꯤꯗꯤ ꯅꯨꯡꯉꯥꯏꯔꯣꯏ ꯑꯗꯨꯒ ꯑꯩꯈꯣꯏ ꯃꯤ ꯒ꯭ꯔꯨꯞꯀꯨꯝꯕ ꯏꯃꯥꯟꯅꯕꯤ ꯑꯩꯈꯣꯏ ꯄꯨꯜ ꯄꯨꯜꯂ ꯆꯠꯈ꯭ꯔꯗꯤ ꯂꯥꯎꯔꯁꯨ ꯃꯤ ꯃꯔꯤꯗꯩ ꯍꯦꯟ ꯆꯪꯍꯟꯗꯦꯗꯤ ꯍꯥꯏꯒꯨꯝ ꯇꯧꯋꯦꯕꯀꯣ ꯑꯗꯣ ꯂꯥꯎꯕꯨ ꯂꯥꯎꯔꯁꯨ ꯑꯃꯕꯨ ꯇꯧꯔꯁꯨ ꯅꯨꯡꯉꯥꯏꯔꯣꯏꯗ꯭ꯔꯕ ꯃꯤ ꯑꯍꯨꯝ ꯃꯔꯤ ꯁꯨꯈ꯭ꯔꯗꯤ ꯈꯪꯄ꯭ꯔ‌ꯦꯛ ꯈꯪꯄ꯭ꯔ‌ꯦꯛ ꯈꯪꯉꯒ ꯍꯣꯏ ꯑꯗꯣ ꯏꯊꯟꯇ ꯑꯩꯈꯣꯏ ꯅꯤꯇꯪ ꯆꯪꯕꯗꯨꯗꯤ ꯑꯗꯨꯝ ꯇꯟꯗꯅ ꯇ‌ꯣꯛꯂꯛꯑꯦꯕ ꯑꯗꯨꯗꯨꯒ ꯀꯩꯅꯣꯗ ꯅꯨꯡꯉꯥꯏꯌꯦ ꯑꯗꯨ ꯇꯧꯗꯕꯤꯗ ꯑꯗꯨꯝ ꯊꯣꯛꯂꯛꯑꯕꯅꯤꯅ ꯀꯥꯔꯗꯣ ꯇꯣꯡꯕꯒ ꯊꯣꯝꯗꯠꯅꯕꯗꯣ ꯑꯗꯨ ꯅꯨꯡꯉꯥꯏꯌꯦ ꯑꯗꯨꯗꯤ ꯑꯗꯨꯝ ꯏꯁꯥ ꯏꯁꯥ ꯁꯤꯡꯒꯜ ꯊꯧꯕ ꯌꯥꯏꯕꯀꯣ ꯀꯣ ꯑꯗꯨꯗꯨꯒ ꯎꯝ ꯑꯗꯨꯒ ꯊꯣꯟꯗꯠꯅꯕ ꯑꯗꯣ ꯏꯁꯤꯡ ꯌꯥꯝ ꯏꯔꯣꯏꯅ ꯍꯧꯕꯅꯦ ꯑꯗꯨꯗꯤ ꯇꯟꯗꯅ ꯂꯣꯏꯔꯛꯇꯦ ꯑꯥ ꯀꯩꯅꯣ ꯇꯧꯗꯦ ꯀꯨꯝꯃꯛꯇꯦꯗ ꯍꯥꯏꯗꯤ ꯃꯤ ꯃꯌꯥꯝ ꯃꯌꯨꯡꯁꯨ ꯍꯥꯟꯖꯤꯜꯂꯝꯗ
ꯑꯗꯨ ꯇꯤꯛꯀꯦꯠꯀꯤ ꯆꯪꯕꯒꯤ ꯂꯨꯄꯥ ꯆꯍꯨꯝꯗꯨꯅ ꯂꯣꯏꯅꯃꯛ ꯄ ꯌꯥꯔꯤꯅꯦꯕ ꯃꯅꯨꯡ ꯆꯪꯈ꯭ꯔꯀꯥꯟꯗ ꯎꯝ ꯑꯗꯨꯒꯤ ꯑꯃ ꯉꯁꯥꯏꯒꯤ ꯑꯥꯔꯀꯦꯠ ꯈꯣꯔꯤ ꯑꯥꯔꯀꯦꯠ ꯍꯥꯏꯕ꯭ꯔꯥ ꯀꯩꯅꯣ ꯑꯗꯨꯒꯤꯗꯣ
ꯀ‌ꯦꯠꯇꯣ
ꯍꯣꯏ ꯑꯗꯨꯗꯤ ꯑꯩꯅ ꯅꯍꯥꯟꯋꯥꯏ ꯇꯥꯕꯗꯨꯗ ꯃꯣꯏꯒꯤ ꯄꯩꯁꯥꯗꯣ ꯄꯨꯜꯅ ꯂꯪꯅꯕꯒ ꯄꯨꯜ ꯅꯠꯇꯦ ꯑꯃ ꯂꯪꯅꯕꯒ ꯑꯃꯒ ꯂꯩꯗꯥꯏꯅꯦ
ꯈꯪꯗꯤꯌꯦ ꯑꯃ ꯑꯣ ꯀꯩꯅꯣꯗꯣ ꯑ ꯅꯪ ꯍꯥꯏꯗꯣ ꯈꯪꯉꯦ ꯃꯈꯥꯗ ꯕꯣꯜ ꯀꯩꯅꯣ ꯂꯪꯉꯒ ꯃꯥꯏ ꯀꯩꯅꯣ ꯊꯨꯒꯥꯏꯕꯗꯣ
ꯑꯗꯨꯗ ꯅꯠꯇ꯭ꯔꯣ ꯂꯩꯕꯗꯣ
ꯑꯗꯨ ꯑꯗꯨ ꯃꯥꯜꯂꯦ ꯑꯗꯨꯁꯨ ꯌꯥꯎꯕ ꯃꯥꯜꯂꯦ ꯃꯣꯏꯒꯤ ꯃꯣꯏꯒꯤꯗꯨꯗꯤ ꯁꯥꯟꯅꯅꯤꯡꯕ ꯁꯥꯟꯅꯅꯤꯡꯕ ꯉꯥꯛꯇ ꯑꯣꯏꯌꯦꯕ ꯅꯪꯅ ꯂꯨꯄꯥ ꯆꯍꯨꯝ ꯑꯣꯏꯔꯒꯁꯨ ꯄꯥꯝꯃꯨꯔꯦ ꯑꯗꯨ ꯆꯧꯉꯥꯗꯤ ꯄꯥꯝꯃꯨꯏꯍꯦ
ꯆꯧꯉꯥꯗꯤ ꯑꯗꯨꯃꯥꯏꯅ ꯇꯥꯈꯤꯕ ꯆꯧꯉꯥ ꯃꯨꯛꯇꯤ ꯆꯍꯨꯝꯗꯤ ꯊꯥꯖꯗꯦ ꯑꯗꯨ ꯆꯠꯂꯨꯕꯩ ꯏꯃꯥꯟꯅꯕꯤꯗ ꯂꯩꯌꯦꯕꯀꯣ ꯑꯗꯨ ꯑꯩ ꯃꯦꯁꯦꯁ ꯊꯥ ꯑꯝꯇ ꯍꯪꯕꯨ ꯍꯪꯒꯦ
ꯑꯗꯨꯕꯨꯗꯤ ꯃꯣꯏ ꯈꯣꯔꯤ ꯑꯥꯔꯀꯦꯠꯀꯤ ꯀꯩꯅꯣ ꯂꯩꯕꯅꯦ ꯏꯟꯁꯇꯥ ꯄꯦꯁ ꯂꯩꯕꯅꯦꯕꯀꯣ
ꯎꯝ
ꯑꯗꯗꯨꯝ ꯍꯪꯉꯁꯨ ꯌꯥꯅꯤ ꯑꯗꫭ ꯑꯩꯅ ꯍꯥꯏꯗꯤ ꯑꯩꯈꯣꯏꯅ ꯁꯥꯟꯅꯅꯤꯡꯉꯤ ꯄꯣꯠꯇꯨꯗꯪꯒꯤ ꯄꯩꯁꯥꯗꯣ ꯊꯤꯔꯗꯤ ꯐꯗꯧꯕꯀꯣ ꯑꯗꯨꯗꯣ ꯃꯣꯏ ꯂꯣꯏꯅꯃꯛ
ꯆꯪꯉꯨꯕꯗꯣ ꯊꯣꯏꯁꯣꯏꯄꯥꯛꯇꯣ ꯇꯤꯛꯀꯦꯠꯀꯤ ꯂꯨꯄꯥ ꯆꯍꯨꯝ ꯈꯛ ꯊꯠꯈꯔ ꯄꯨꯜꯂꯞ ꯁꯥꯟꯅꯕꯤ ꯑꫭꯏꯗꯤ ꯐꯕ ꯍꯧꯖꯤꯛꯀꯤꯁꯤꯅꯅꯦ ꯑꯩꯅ ꯁꯨꯝ ꯃꯥꯟꯕꯗꯅꯦ ꯁꯥꯟꯅꯕ ꯃꯥꯒꯤ ꯁꯥꯟꯅꯕꯩꯗꯨ ꯑꯃꯃꯝꯗꯨꯒꯤ ꯄꯩꯁꯥ ꯂꯧꯕ꯭ꯔꯥ ꯑꯗꯨꯃꯥꯏꯅ ꯇꯧꯕꯩ ꯇꯥꯏꯞꯇ ꯂꯩꯕ ꯑꯗꯨ
ꯈꯪꯗꯦ ꯑꯝꯇꯪꯕꯨꯗꯤ ꯆꯠꯂꯨꯒꯤꯒꯦ ꯄꯩꯁꯥ ꯈꯛꯇꯪ ꯂꯩꯔꯀꯥꯟꯗ ꯍꯧꯖꯤꯛ ꯌꯥꯝ ꯇꯣꯜꯂꯤꯕ ꯄꯩꯁꯥꯁꯦ ꯌꯥꯝ ꯇꯣꯜꯂꯦ ꯑꯗꯨꯅ ꯊꯕꯛꯁꯦ ꯖꯥꯠꯖꯥꯠ ꯊꯤꯔꯦ ꯑꯦ ꯑꯃ ꯂꯩꯌꯦ ꯊꯕꯛ ꯑꯃꯅꯦ ꯑꯩꯉꯣꯟꯗ ꯅꯍꯥꯟ ꯑꯩꯅ ꯀꯣꯜ ꯇꯧꯁꯜꯂꯨꯕꯒꯤ ꯃꯣꯏ ꯑꯃꯨꯛ ꯀꯣꯜ ꯕꯦꯛ ꯇꯧꯔꯒ ꯍꯥꯏꯔꯛꯑꯝꯕꯅꯦꯕ ꯗꯦ ꯗꯦꯜꯂꯤ ꯀꯣꯂꯔꯒꯤ ꯑꯣꯏꯗꯣꯏꯅꯦꯕ ꯑꯗꯣ ꯄꯨꯡꯁꯦ ꯃꯥꯄꯜꯗꯒꯤ ꯇꯔꯨꯛ ꯐꯥꯎꯗꯤ ꯑꯣꯏꯕ ꯃꯇꯝꯕꯨꯗꯤ ꯁꯥꯡꯉꯦ ꯑꯗꯣ ꯋꯥꯛ ꯐ꯭ꯔꯣꯝ ꯋꯥꯛ ꯐ꯭ꯔꯣꯝ ꯍꯣꯝ ꯑꯣꯏꯗꯣꯏꯅꯦꯕ
ꯑ ꯐꯦꯁꯕꯨꯛꯇ ꯍꯟꯗꯛ ꯌꯥꯝ ꯊꯥꯒꯠꯄꯗ ꯃꯥꯜꯂꯦ
ꯍꯣꯏ ꯃꯣꯏ ꯐꯣꯛꯁ ꯂꯤꯡꯁ ꯐꯣꯛꯁ ꯂꯤꯡꯀꯤ ꯀꯩꯅꯣ ꯇꯧꯕꯗꯣ ꯑꯩꯅ ꯏꯅꯥꯎꯄꯥꯍꫭꯏ ꯌꯥꯎꯍꯟꯁꯤꯔꯥꯅ ꯈꯜꯂꯝꯃꯒ ꯑꯃꯨ ꯑꯩꯈꯣꯏꯗ ꯊꯧꯋꯥ ꯁꯥꯗꯕꯗꯨꯗ ꯑꯗꯨꯝ ꯁꯨꯃꯥꯏꯅ ꯍꯥꯏꯌꯦ ꯄꯨꯡ ꯃꯥꯄꯟꯗꯩꯅ ꯇꯔꯨꯛ ꯐꯥꯎꯁꯦ ꯁꯤꯁꯦ ꯑꯗꯨꯝ ꯑꯣꯟꯂꯥꯏꯟ ꯂꯩ ꯑꯗꯨꯅꯦ ꯃꯈꯣꯏ ꯐꯣꯟꯗ ꯉꯥꯛꯇꯅꯦꯕ ꯇꯧꯗꯣꯏ ꯊꯕꯛꯁꯦ ꯂꯦꯞꯇꯣꯞ ꯑꯣꯏꯒꯦꯔꯥ ꯐꯣꯟ ꯗꯒꯤꯔ ꯏꯌꯥꯗ ꯌꯥꯏꯌꯦꯕ ꯃꯈꯣꯏꯅ ꯐꯣꯝ ꯃꯦꯟꯗꯣꯏꯅꯦꯕ ꯐꯣꯝꯗ ꯐꯣꯟꯁꯤꯗ ꯐꯣꯝ ꯃꯦꯟꯈꯠ ꯇꯣꯏꯅꯦꯕꯀꯣ ꯑꯗꯨꯗꯨꯒ ꯃꯈꯣꯏꯅ ꯍꯥꯏꯗꯣ ꯀꯁꯇꯃꯔꯗꯒꯤ ꯗꯇꯥ ꯈꯣꯝꯒꯠꯇꯣꯏꯅꯦꯕ ꯑꯗꯨꯃꯥꯏꯅ ꯇꯧꯔꯒ ꯃꯣꯏꯅ ꯄꯤꯔꯛꯀꯅꯤ ꯃꯣꯏꯅ ꯄꯤꯔꯛꯀꯅꯤꯕ ꯀꯁꯇꯃꯔꯁꯦ ꯃꯣꯏꯅ ꯄꯤꯔꯛꯀꯅꯤ ꯑꯗꯣ ꯑꯩꯈꯣꯏꯒꯤ ꯐꯣꯟꯗꯩ ꯀꯣꯜ ꯇꯧꯗꯣꯏꯅꯦꯕ ꯑꯗꯣ ꯑꯩꯈꯣꯏꯒꯤ ꯅꯝꯕꯔꯗꯤ ꯆꯣꯡꯊꯣꯛꯑꫭꯏꯕ ꯀꯁꯇꯃꯔꯁꯤꯗ ꯀꯝꯄꯅꯤꯒꯤ ꯅꯝꯕꯔ ꯑꯣꯏꯅ ꯆꯣꯡꯊꯣꯛꯇꯣꯏꯅꯦꯕꯣ ꯀꯣ ꯑꯗꯨꯗꯨꯒ ꯑꯩꯈꯣꯏꯅ ꯃꯣꯏꯅ ꯏꯁꯀ꯭ꯔꯤꯞꯁꯨ ꯄꯤꯔꯛꯀꯅꯤ ꯍꯥꯏꯌꯦꯕ ꯍꯪꯒꯗꯕ ꯋꯥ ꯂꯩꯗꯅ ꯄꯤꯕꯤ ꯊꯣꯛꯑ ꯄꯤꯕꯗꯣ ꯑꯗꯨꯃꯥꯏꯅ ꯄꯤꯔꯛ ꯀꯅꯤ ꯑꯗꯨꯗꯣ ꯍꯪꯉ ꯈꯣꯠꯂꯒ ꯃꯥꯒꯤ ꯏꯟꯐꯣꯔꯃꯦꯁꯟꯗꯣ ꯂꯧꯈꯠꯂꯒ ꯑꯩꯈꯣꯏꯅ ꯐꯣꯝꯗꯨꯗ ꯃꯦꯟꯈꯠꯇꯣꯏꯅꯤ ꯍꯥꯏꯕ ꯐꯣꯟꯁꯤꯗ ꯑꯗꯨꯝ ꯑꯣꯟꯂꯥꯏꯟꯗ ꯃꯦꯟꯈꯠꯇꯣꯏꯅꯤꯀꯣ ꯑꯗꯨꯃꯥꯏꯅ ꯇꯧꯔ ꯗꫭꯏꯅꯦ ꯍꯥꯏꯌꯦ ꯊꯕꯛꯇꯣ
ꯑꯣ ꯏꯁꯀ꯭ꯔꯤꯞꯇꯣ ꯄꯤꯔꯛꯀꯅꯤꯅ ꯈꯪꯗ꯭ꯔꯦ ꯑꯩꯉꯣꯟꯗ ꯀꯣꯜ ꯌꯥꯝ ꯂꯥꯛꯏꯅꯦ
ꯑꯥ
ꯖꯤꯌꯣꯒꯤ ꯑꯗꯨꯒꯤ ꯑꯗꯥꯒꯤꯅ
ꯑꫭ
ꯑꯗꯨꯃꯥꯏꯅ ꯇꯧꯔꯗꯤ ꯏꯟꯐꯣꯔꯃꯦꯁꯟꯗꯣ ꯐꯪꯗ꯭ꯔꯤ ꯀꯥꯟꯗ ꯑꯩꯅ ꯍꯥꯏꯗꯤ ꯃꯤꯠ ꯍꯧꯀꯥꯟꯗꯤ ꯑꯩꯈꯣꯏꯗꯁꯨ ꯀꯣꯜ ꯂꯥꯛꯄꯗ ꯑꯗꯨꯝ ꯄꯠ ꯄꯞ ꯄꯠ ꯀꯛꯊꯠꯂꯤꯗꯅ
ꯀꯛꯊꯠꯂꯦ
ꯑꯗꯨꯃꯥꯏꯅꯒ ꯀꯊꯔ ꯍꯣꯏ ꯑꯗꯨꯃꯥꯏꯅ ꯀꯠꯊꯈ꯭ꯔꯗꯤ ꯐꯣꯝꯗꯨ ꯃꯦꯟꯗ꯭ꯔꯦ
ꯍꯣꯏ ꯑꯗꯨ ꯅꯣꯡꯃꯗ ꯐꯣꯝ ꯇꯔꯥ ꯃꯦꯟꯕ ꯈꯣꯠꯄꯞ ꯃꯣꯏꯒꯤ ꯀꯩꯅꯣ ꯇꯥꯔꯒꯦꯠ ꯀꯨꯝꯕ ꯀꯩꯀꯥꯕꯨꯗꯤ ꯂꯩꯇꯕ ꯃꯥꯜꯂꯦꯕꯀꯣ ꯑꯗꯣ ꯃꯈꯣꯏꯅ ꯐꯣꯝ ꯑꯗꯨꯝ ꯇꯔꯥ ꯑꯗꯨꯃꯥꯏꯅ ꯄꯤꯃꯦꯟꯕ ꯈꯣꯠꯄꯗꯤ ꯄꯜꯂꯛꯑꯦ ꯑꯗꯨꯒ ꯃꯣꯏ ꯔꯦꯖꯤꯁꯇ꯭ꯔꯦꯁꯟ ꯍꯥꯏꯗꯣꯏꯔꯥ ꯑꯥꯏ ꯗꯤ ꯁꯦꯝꯗꯣꯏꯅꯦꯕ ꯑꯩꯈꯣꯏꯒꯤ ꯂꯣꯒ ꯏꯟ ꯑꯥꯏꯗꯤ ꯀꯩꯀꯥ ꯁꯦꯝꯅꯤ ꯍꯥꯏ ꯑꯗꯨꯒ ꯃꯣꯏꯅ ꯑꯗꯨꯗꯨꯒꯤ ꯂꯨꯄꯥ ꯆꯍꯨꯝ ꯑꯝꯗꯤ ꯆꯪꯉꯦ ꯍꯥꯏꯕ ꯑꯗꯨꯗ ꯑꯩꯅ ꯈꯜꯂꯛꯏꯁꯦ ꯂꫭ ꯑꯩꯈꯣꯏꯁꯨ ꯂꯨꯄꯥ ꯆꯍꯨꯝ ꯈꯣꯝꯒꯤ ꯊꯕꯛꯇꫭ ꯑꯣꯏꯔ ꯖꯥꯠꯂꯈꯠꯂꯛꯑꯕ ꯑꯃ ꯐꯣꯝꯒꯤ ꯄꯩꯁꯥꯅꯦꯅ ꯂꯧꯔ ꯂꯧꯔꯒ ꯊꯕꯛꯇꯤ ꯑꯝꯇ ꯂꯩꯔꯝꯗꯕꯤ ꯐꯣꯡꯒꯤ ꯃꯃꯜ ꯂꯧꯁꯤꯜꯂ ꯇꯣꯛꯈꯤꯕꯗꯣ ꯑꯗꯨꯗꯨꯒꯤ ꯑꯗꯣ ꯇꯣꯂꯣꯞꯇꯤ ꯑꯃꯨꯛ ꯆꯥꯎꯋꯦ ꯃꯣꯏ ꯐꯣꯔꯇꯤꯟ ꯀꯦꯗ ꯑꯣꯏꯌꯦꯕꯀꯣ ꯃꯇꯝꯗꯨꯕꯨꯗꯤ ꯁꯥꯡꯅꯦ ꯑꯗꯣ ꯐꯣꯔꯇꯤꯒꯤ ꯑꯗꯣ ꯂꯨꯄꯥ ꯆꯍꯨꯝꯗꯧ ꯂꯧꯊꫭꯛꯑꯒ ꯑꯃꯨꯛ ꯇꯣꯛꯈꯤꯗꯣ ꯖꯥꯠꯂ ꯀꯥꯏꯅ ꯈꯜꯂꯛꯄꯒꯤ ꯑꯗꯨꯝ ꯑꯗꯩ ꯑꯩꯁꯨ ꯊꯕꯛꯁꯨ ꯆꯠꯄꯅꯤꯅ ꯑꯩꯗꯤ ꯌꯥꯔꯣꯏꯗꯅ
ꯌꯥꯔꯣꯏꯌꯦ ꯑꯩꯁꯨ ꯑꯗꯨꯒꯤ ꯅꯥꯏꯟ ꯑꯋꯥꯔꯁ ꯇꯧꯔꯒꯦ ꯅꯥꯏꯟꯗꯒꯤ ꯍꯧꯔꯒ ꯁꯤꯛꯁ ꯐꯥꯎꯛꯇꯣ
ꯊꯝꯕꯤꯕꯅꯦꯕ ꯅꯣꯏ ꯐꯔꯅꯥꯟꯗꯨꯗ ꯌꯨꯝꯗ ꯆꯤ ꯂꯦꯡꯗꯅ ꯂꯩꯕ ꯃꯤ ꯁꯨꯝ ꯃꯇꯝ ꯂꯩꯗꯅꯀꯣ ꯃꯇꯝ ꯃꯥꯡꯉꯒ ꯁꯨꯝ ꯂꯩꯕ ꯃꯤ ꯑꯗꯨꯒꯨꯝꯕꯗꯣ ꯑꯗꯨꯝ ꯇꯧꯁꯟꯕ ꯌꯥꯅꯤꯅ ꯈꯜꯂꯛꯄ ꯑꯩꯗꯣ
ꯑꯗꯨꯗꯨꯒꯤ ꯀꯅꯥ ꯂꯩꯖꯥꯠꯅꯣꯅ ꯊꯤꯔꯛꯏꯅꯦꯕ ꯅꯪ ꯑꯗꯨꯝ ꯑꯇꯣꯞꯄ ꯅꯣꯏ ꯈꯪꯅꯕ ꯂꯩꯔꯒꯁꯨ ꯑꯗꯨꯝ ꯌꯦꯡꯉꯣ ꯌꯥꯎꯍꯟ ꯌꯥꯅꯤ ꯃꯣꯏꯗꯁꯨ ꯑꯩ ꯍꯥ
ꯊꯥꯏꯅ ꯂꯣꯛꯗꯥꯎꯟ ꯃꯅꯨꯡꯗꯅꯦ ꯅꯨꯄꯥ ꯑꯃ ꯃꯌꯥꯝ ꯂꯣꯛꯗꯥꯎꯟ ꯍꯧꯔꯦ ꯇꯧꯔ ꯂꯥꯎꯕ ꯅꯨꯄꯥꯗꯣ ꯈꯪꯕ꯭ꯔꯥ
ꯈꯪꯗꯤꯌꯦ
ꯑꯗ ꯑꯦ ꯄ꯭ꯔꯣꯃꯤꯁꯀꯤ ꯅꯨꯄꯥꯗꯣ ꯈꯪꯗ꯭ꯔꯣ
ꯑꯩ ꯎꯔꯗꯤ ꯈꯪꯅꯤꯡꯌꯦ ꯑꯩ ꯌꯥꯝ
ꯃꯌꯥꯝ ꯂꯣꯛꯗꯥꯎꯟ ꯍꯧꯔꯦ ꯇꯧꯔꯒ ꯂꯥꯎꯔꯒ ꯅꯨꯄꯥ ꯑꯃ ꯍꯦꯛ ꯍꯦꯛ ꯀꯩꯅꯣ ꯇꯧꯕ ꯑꯃ ꯑꯁ ꯚꯥꯏꯗ ꯌꯥꯝ ꯆꯠꯄꯅꯤ ꯃꯥ ꯍꯧꯖꯤꯛꯁꯦ ꯃꯥꯁꯦ ꯇꯣꯛꯈ꯭ꯔꯒ ꯍꯧꯖꯤꯛꯁꯦ ꯁꯨꯔꯅ ꯑꯃ ꯑꯣꯏꯅ ꯆꯠꯄꯅꯦꯕꯀꯣ ꯍꯧꯖꯤꯛ
ꯑꯛꯁꯨꯔꯗꯤ ꯈꯪꯕ꯭ꯔꯥ ꯑꯛꯁꯣꯔ ꯑꯦꯀꯥꯗꯃꯤꯅ ꯅꯨꯄꯥ ꯑꯃꯁ ꯁꯨꯔ ꯃꯪꯒꯣꯜ ꯑꯅ ꯑꯃ ꯂꯩꯕꯗꯣ ꯑꯁ ꯒ꯭ꯌꯥꯟ ꯇꯥ ꯂꯣꯏ ꯃꯣꯏꯁꯦ ꯑꯦꯄ꯭ꯔꯣꯃꯤꯁ ꯏꯟꯇꯔꯅꯦꯁꯅꯦꯜ ꯀꯩꯅꯣꯝ ꯍꯥꯏꯕꯅꯦꯕꯀꯣ ꯏꯟꯁꯇꯥꯒ꯭ꯔꯥꯝ ꯐꯦꯁꯕꯨꯛꯇ ꯐꯪꯕꯅꯦꯕ
ꯑꯥ
ꯑꯗꯣ ꯃꯣꯏꯁꯦ ꯋꯥꯛ ꯐ꯭ꯔꯣꯝ ꯍꯣꯝꯗ ꯑꯃ ꯉꯔꯥꯡ ꯅꯍꯥꯟ ꯊꯥꯒꯠꯂꯛꯄꯅꯦꯕ ꯑꯩꯅ ꯊꯥꯖꯔꯒ ꯍꯥꯡꯕꯅꯦꯕ
ꯎꯝ
ꯑꯗꯣ ꯃꯥꯅ ꯑꯣꯐꯤꯁꯇ ꯂꯥꯛꯑꯣꯅ ꯍꯥꯏꯌꯦꯕꯀꯣ ꯑꯗꯣ ꯑꯩꯅ ꯑꯉꯥꯡ ꯑꯝꯗꯁꯨ ꯊꯥꯏꯕ ꯑꯉꯥꯡꯗꯨꯗꯤ ꯃꯥꯗꯤ ꯐꯣꯜ ꯇꯧꯁꯜꯂꯛꯂꯒ ꯍꯪꯉꯨꯔꯦꯌꯦ
ꯑꯗ ꯗꯤꯄꯣꯖꯤꯠ ꯗꯤꯄꯣꯖꯤꯠ ꯇꯧꯅꯤ ꯍꯥꯏꯌꯦ ꯗꯤꯄꯣꯖꯤꯠ ꯀꯌꯥꯅꯣꯗꯤ ꯍꯪꯉꯛꯇꯦ ꯑꯗꯣ ꯃꯥꯒꯤ ꯃꯥꯁꯦ
ꯎꯝ
ꯃꯣꯏꯒꯤ ꯏꯟꯁꯇꯤꯇ꯭ꯌꯨꯠ ꯅꯠꯇ꯭ꯔꯒ ꯃꯥꯅ ꯂꯤꯡꯈꯠꯂꯤꯕ ꯃꯐꯝꯗꯨꯒꯤ ꯍꯥꯏꯔꯨꯔꯒꯗꯤ ꯃꯣꯏꯁꯦ ꯏꯁꯀꯦꯝ ꯑꯗꯨ ꯇꯔꯗꯤ ꯇꯧꯔꯣꯏꯕ ꯈꯪꯕ꯭ꯔꯥ
ꯎꯝ ꯑꯗꯣ ꯗꯤꯄꯣꯖꯤꯠ ꯇꯧꯕ ꯊꯕꯛꯁꯦ ꯇꯜꯂꯤꯅꯦ
ꯇꯜꯂꯤꯅꯦꯕ ꯑꯩꯈꯣꯏꯅꯁꯨ
ꯇꯝꯕ ꯉꯝꯗꯦꯗꯅ ꯍꯥꯏꯗꯤ ꯃꯑꯣꯡ ꯌꯥꯝ ꯊꯤꯅ ꯃꯥꯜꯍꯜꯂꯒ ꯃꯤ ꯏꯁꯀꯦꯝ ꯇꯧꯕ ꯃꯌꯥꯝ ꯂꯩꯌꯦꯕ ꯑꯃ ꯑꯦ ꯁꯤꯗꯤ ꯃꯈꯣꯏꯗꯤ ꯏꯁꯀꯦꯝ ꯇꯧꯒꯗꯕ ꯃꯥꯟꯗꯦꯅ ꯍꯥꯏꯗꯤ ꯁꯨꯝ ꯏ ꯑꯗꯨꯃꯥꯏꯅ ꯃꯃꯤꯡ ꯆꯠꯄ ꯃꯤꯅ ꯑꯗꯨꯝ ꯇꯧꯔꯝꯕꯁꯨ ꯆꯠ ꯌꯥꯎꯔꯤꯅꯤꯕꯦꯝ ꯑꯗꯨꯗꯨꯅ ꯇꯜꯂꯦ ꯈꯪꯕ꯭ꯔꯥ ꯊꯕꯛꯁꯦ ꯄꯩꯁꯥꯅ ꯍꯥꯏꯗꯤ ꯄꯩꯁꯥꯗꯨꯅ ꯃꯔꯥꯡ ꯀꯥꯏꯅ ꯖꯣꯕ ꯖꯣꯕ ꯂꯩꯕ ꯑꯣꯏꯔꯗꯤ ꯑꯦ ꯁꯤꯗꯤ ꯇ꯭ꯔꯥꯏ ꯇꯧꯁꯟꯒꯦ ꯀꯌꯥꯝꯥꯡꯉꯒꯦ ꯑꯗꯨꯝ ꯑꯆꯥꯄꯣꯠꯆꯥꯕꯁꯨ ꯂꯩꯊꯣꯛꯄ ꯀꯥꯏꯅ ꯈꯜꯂꯒ ꯑꯗꯨꯝ ꯇꯧꯕ ꯀꯥꯡꯕꯨꯁꯨ ꯌꯥꯎꯔꯤꯅꯦꯕ ꯑꯗꯣ ꯑꯩꯈꯣꯏꯗꯤ ꯄꯩꯁꯥꯗꯤ ꯇꯣꯂꯣꯞꯅ ꯊꯨꯠ ꯊꯕꯛꯅ ꯃꯌꯥꯝ ꯑꯗꯨꯗꯨꯅ
ꯇꯧꯕꯗꯨꯗ ꯇꯟꯕꯩ ꯋꯥꯅꯤꯗ ꯄꯩꯁꯥꯗꯨꯗꯤ ꯃꯣꯏ ꯆꯥꯅꯔꯤꯗꯣ ꯃꯣꯏ ꯃꯩꯇꯩ ꯃꯆꯥ ꯈ ꯆꯥꯕꯒꯤ ꯃꯣꯏ ꯑꯗꯨꯝ ꯕꯤꯌꯨ ꯄꯤꯔꯒ ꯊꯥꯒꯠꯂꯛꯄꯁꯨ ꯃꯌꯥꯝ ꯌꯥꯎꯋꯦꯕꯀꯣ ꯑꯗꯣ ꯇ꯭ꯋꯦꯟꯇꯤ ꯑꯩꯠ ꯁꯨꯃꯥꯏꯅ ꯆꯥꯏꯑꯕ ꯋꯔꯛ ꯐ꯭ꯔꯣꯝ ꯍꯣꯝ ꯗꯇꯥ ꯑꯦꯟꯇꯤ ꯑꯦꯟꯇ꯭ꯔꯤ ꯍꯥꯏꯌꯦꯕ ꯑꯣꯄꯔꯦꯇꯔꯅ
ꯑꯗꯨꯒ ꯑꯗꯨ ꯍꯪꯍꯧꯗ꯭ꯔꯦꯕ ꯑꯩꯈꯣꯏ ꯑꯉꯥꯡꯁꯤꯡꯅꯁꯨ ꯑꯗꯨꯗꯤ ꯍꯪꯍꯧꯗꯦ ꯍꯥꯏꯌꯦꯕ ꯑꯣ ꯍꯥꯏꯔ ꯁꯦꯟꯅꯈ꯭ꯔꯔꯤꯌꯦ ꯑꯗꯣ ꯃꯥꯅꯦꯕꯗꯥꯁꯤꯗ ꯌꯥꯎꯕꯗꯗꯤ ꯑꯦꯃꯥꯖꯣꯟ ꯐ꯭ꯂꯤꯞꯀꯥꯔꯠ ꯑꯗꯗꯤ ꯃꯤꯁꯣ ꯑꯗꯨꯗꯥ ꯂꯣꯏ ꯌꯥꯎꯕꯅꯦꯕ ꯑꯗꯨꯒꯨꯝꯕꯗꯒꯤ ꯇꯧꯔ ꯇꯧꯗꯣꯏ ꯇꯗꯤ ꯈꯪꯗꯦꯕ
ꯃꯤꯁꯣꯒꯨꯝꯕꯒꯤ ꯇꯧꯕꯗꯣ ꯑꯩꯁꯦ ꯐꯦꯁꯕꯨꯛ ꯇ ꯊꯦꯡꯅꯩꯌꯦꯅ ꯇꯧꯔꯒꯅꯦ ꯄꯩꯁꯥ ꯗꯤꯄꯣꯖꯤꯠ ꯇꯧꯁꯜꯂꯨꯔꯒ ꯌꯥꯝꯅꯗꯤ ꯅꯠ ꯅꯠꯇꯦꯕꯀꯣ ꯈꯤꯇꯪ ꯈꯛꯇꯅꯦꯕ ꯇꯧꯗꯣꯏꯁꯦ ꯑꯗꯨ ꯑꯣꯏꯔꯒꯁꯨ ꯑꯗꯨꯃꯥꯏꯅ ꯇꯧꯔꯒ ꯄꯣꯠꯁꯦ ꯇꯥꯟꯕ ꯌꯥꯏꯌꯦꯅ ꯑꯩꯈꯣꯏꯁꯦ ꯇꯧꯔꯅꯤ ꯑꯗꯨꯒ ꯇꯥꯟꯕꯗꯗꯤ ꯃꯌꯥꯝ ꯇꯥꯜꯂꯅꯤꯕ ꯈꯪꯕ꯭ꯔꯥ ꯑꯗꯨꯒ ꯀꯩꯅꯣ ꯆꯤꯡꯊꯣꯛꯑꯝꯗꯥꯏꯁꯤꯗꯅꯦ ꯇꯣꯉꯥꯟꯅ ꯗꯤꯄꯣꯖꯤꯠ ꯅꯧꯅ ꯇꯧꯔꯒ ꯆꯤꯡꯊꯣꯛꯄꯁꯦ ꯍꯥꯏ ꯄꯩꯁꯥ ꯌꯥꯝꯗꯗꯤ ꯌꯥꯍꯟꯗꯕꯗꯣ ꯈꯪꯕ꯭ꯔꯥ ꯑꯗꯨꯏ ꯐꯤꯕꯝ ꯇꯧꯔꯒ ꯏꯁꯀꯦꯝ ꯇꯧꯕ ꯀꯥꯡꯕꯨ ꯑꯃ ꯂꯩꯕ ꯍꯣꯏ ꯍꯣꯏ ꯍꯣꯏ ꯑꯗꯣ ꯑꯗꯨꯃꯥꯏꯅ ꯏꯁꯀꯦꯝ ꯇꯧꯔꯒ ꯌꯥꯔꯝꯗꯕ ꯑꯅꯤꯔꯛ ꯁꯨꯈꯔꯦ ꯑꯩꯁꯦ ꯑꯃ ꯉꯥꯎꯃꯣꯜꯂꯛꯇꯅ ꯊꯕꯛ ꯄꯪꯊꯤꯖ ꯊꯤꯕꯤꯗꯣ ꯄꯩꯁꯥ ꯄꯨꯊꯣꯛꯄ ꯌꯥꯔꯗꯤꯅ ꯊꯕꯛ ꯑꯃ ꯇꯧꯔꯁꯨ ꯑꯃꯁꯨ ꯑꯗꯨꯝ ꯊꯤꯕꯗ ꯇꯧ ꯂꯩꯌꯦꯕ ꯑꯩꯁꯦ
ꯑꯗ ꯅꯪꯅ ꯑꯃꯨꯛ ꯍꯦꯛ ꯀꯩꯅꯣ ꯇꯧꯔꯝꯃꯦ ꯍꯦꯟꯖꯤꯜꯂꯝꯃꯦ ꯑꯩꯅ ꯑꯃꯨꯛ ꯍꯥꯟꯅ ꯆꯥꯎꯧꯔꯥꯛꯅ ꯇꯧꯔꯒꯅꯦ
ꯍꯦꯟꯖꯟꯕꯅꯤ
ꯍꯣꯏ ꯑꯗꯨ ꯑꯣꯏꯔꯗꯥꯏꯗ ꯇꯧꯔꯛꯏꯅꯤꯅꯦ ꯌꯥꯔꯛꯇꯗꯅ ꯑꯩꯁꯨ ꯌꯥꯝ ꯇꯧꯋꯦꯗ ꯑꯗꯨꯕꯨꯗꯤ ꯈꯪꯉꯤ ꯑꯩꯅꯁꯨ ꯍꯦꯛꯇ ꯍꯥꯏ ꯅꯪꯅ ꯍꯥꯏꯕ ꯑꯗꯨꯝ ꯈꯪꯂꯝꯃꯤꯁꯦ ꯑꯩꯁꯨ ꯑꯗꯨꯝ ꯌꯦꯡꯉ
ꯎꯝ ꯑꯃ ꯁꯥꯔꯅꯅꯦ ꯅꯣꯛꯅꯤꯡꯑ ꯉꯁꯥꯏꯗꯣ ꯅꯪꯗꯣ ꯉꯔꯥꯡꯗꯣ ꯔꯤꯄꯣꯔꯠ ꯅꯝꯕꯒꯤ ꯅꯈꯣꯏ ꯈꯔ ꯉꯥꯡꯅꯕ꯭ꯔꯥ
ꯑꯁ ꯃꯥꯟꯅꯥꯡꯅꯔꯤꯅꯦ ꯑꯩꯈꯣꯏ ꯑꯦꯡꯉꯥꯡꯅꯥꯕꯎ
ꯃꯥꯅ ꯏꯁꯛ ꯅꯠꯇꯦ ꯃꯥꯒꯤ ꯑꯃ ꯂꯩꯗꯅ ꯏꯁꯧ ꯄꯛꯂꯞ ꯂꯥꯡꯕꯤꯗꯅ ꯂꯩꯗꯅ ꯑꯗꯨ ꯇꯧ ꯃꯥꯜꯂꯦ ꯉꯔꯥꯡꯗꯤ ꯑꯩꯁꯦ ꯈꯣꯏꯗꯣꯛ ꯄꯆꯞ ꯐꯥꯎꯗ ꯁꯥꯎꯅꯤꯡꯉꯦ ꯔꯤꯄꯣꯔꯠꯁꯦ ꯄꯨꯡ ꯑꯃ ꯆꯪꯁꯤꯗꯕ ꯏꯁꯦ ꯀꯥꯈꯠꯂꯛꯑꯦ ꯑꯗꯣ ꯑꯗꯣ ꯉꯥꯏꯍꯥꯛ ꯂꯩꯔꯒ ꯐꯥꯒꯤꯑꯣꯏ ꯀꯩ ꯍꯣꯏ ꯀꯩ ꯍꯥꯏꯔꯛꯏ ꯈꯪꯕ꯭ꯔꯥ ꯑꯁꯤ ꯅꯨꯄꯥꯒ ꯈꯠꯅꯔꯖꯥꯠꯂ ꯅꯨꯄꯥꯒ ꯅꯨꯄꯥꯒ ꯑꯃꯨꯛ ꯀꯥꯏꯅꯔꯖꯥꯠꯂ ꯃꯀꯣꯛ ꯆꯥꯛꯄ ꯍꯧꯔꯕ ꯑꯩ ꯅꯪꯗꯣ ꯑꯩꯁꯦ ꯅꯣꯛ ꯅꯣꯛꯅꯤꯡꯉꯦꯕ ꯈꯪꯕ꯭ꯔꯥ ꯅꯪ ꯅꯨꯄꯥ ꯀꯣꯏꯗꯕ꯭ꯔꯥ ꯀꯩꯅꯣꯝ
ꯔꯤꯃꯥꯁꯨ ꯔꯤꯃꯥꯅꯁꯨ ꯄꯥꯏꯔꯦꯗꯅ
ꯍꯣꯏ ꯅꯪ ꯀꯣꯏꯕ꯭ꯔꯥ ꯀꯣꯏꯗꯕ꯭ꯔꯥ ꯑꯩꯁꯦ ꯈꯪꯗꯦꯕ ꯍꯥꯏꯗꯤ ꯅꯪꯗꯤ ꯍꯥꯏꯗꯤ ꯅꯨꯄꯥ ꯀꯣꯏꯕ ꯀꯣꯏꯗꯕ ꯑꯩꯈꯣꯏ ꯅꯨꯄꯥ ꯋꯥꯔꯤꯁꯤ ꯁꯨꯟꯊꯥꯟꯗꯦꯗꯅꯀꯣ ꯑꯗ ꯃꯅꯕ ꯑꯣꯏꯅ ꯅꯨꯄꯥ ꯀꯣꯏ ꯅꯨꯄꯥ ꯀꯣꯏꯕ꯭ꯔꯥ ꯀꯣꯏꯗꯕ꯭ꯔꯥ ꯀꯩꯝ ꯍꯥꯏꯗꯕꯤꯗ ꯁꯤ ꯅꯨꯄꯥꯒ ꯑꯃꯨ ꯀꯥꯏꯅꯖꯥꯠꯂ ꯅꯨꯄꯥꯒ ꯑꯃꯨ ꯊꯣꯛꯅꯔꯖꯥꯠꯂ ꯈꯠꯅꯔꯖꯥꯠꯂꯒꯥꯏ ꯑꯗꯨꯒꯤ ꯑꯃꯨꯛꯊꯥ ꯁꯥꯔ ꯖꯠꯂ ꯃꯥꯁꯦꯒꯧꯠꯂꯏꯕꯁꯦ ꯑꯃꯨꯛ